ꯍꯂꯣ
ꯍꯂꯣ
ꯀꯥꯏꯁ
ꯍꯜꯂꯣ ꯀꯥꯏ
ꯕ꯭ꯂꯣꯛꯅ ꯕ꯭ꯂꯣꯛ ꯅ ꯃꯥꯑꯒꯦ
ꯅꯃꯣ ꯅꯃꯣ
ꯕ꯭ꯂꯣꯀꯔ ꯑꯣꯏꯔꯒꯦ
ꯑꯣꯏꯔꯣ ꯑꯣꯏꯔꯣ ꯌꯨꯇꯨꯕꯔ ꯑꯃ ꯑꯣꯏꯔꯣ ꯁꯤꯗꯒꯤ
ꯂꯥꯏꯛ ꯑꯃꯃꯝꯇ ꯅꯝꯕꯤꯔꯝꯃꯨ ꯁꯞꯁꯀ꯭ꯔꯥꯏꯞ ꯇꯧꯕꯤꯔꯝꯃꯨꯗꯣ
ꯎꯝ ꯅꯝ ꯃꯤꯔꯒꯦ ꯌ ꯑꯛꯇꯨꯕꯔꯁꯤꯡꯁꯦ ꯄꯩꯁꯥ ꯄꯥꯏꯔꯛꯑꯀꯥꯟꯗ ꯗꯤ ꯌꯥꯝ ꯀꯩꯅꯣ ꯀꯩꯅꯣ ꯇꯧꯕꯅꯤꯀꯣ ꯑꯩꯗꯤ ꯀꯤꯌꯦꯦ
ꯀꯩ ꯐ ꯇꯒ
ꯈꯪꯗꯦ ꯑ ꯑ
ꯐꯠꯇꯕꯁꯨ ꯀꯤꯔꯦ ꯄꯥꯏꯕꯁꯨ ꯀꯤꯔꯦ ꯑꯋꯥꯡꯕꯁꯨ ꯀꯤꯔꯦ ꯋꯥꯡꯅꯦꯕꯁꯨ ꯀꯤꯔꯦ
ꯎꯝ
ꯅꯨꯄꯥꯁꯦ ꯊꯥꯖꯕ ꯂꯩꯇ꯭ꯔꯦ
ꯑꯦ ꯅꯨꯄꯥ ꯈꯛꯇ ꯅꯠꯇꯦ ꯅꯨꯄꯤꯁꯨ
ꯍꯥꯏꯕꯗꯤ ꯅꯗꯅ ꯃꯥꯁꯦ ꯌꯨꯇꯨꯕꯔ ꯑꯃꯅꯤ ꯍꯣꯏ ꯑꯩꯈꯣꯏꯅ ꯌꯥꯝ ꯅꯨꯡꯁꯤꯕꯤ ꯑꯗꯨ ꯃꯥꯒꯤ ꯃꯑꯣꯡꯗꯣ ꯌꯥꯝ ꯅꯨꯡꯁꯤꯗꯅꯀꯣ ꯑꯗꯨꯗ ꯑꯩꯈꯣꯏꯅꯐꯧ ꯗ ꯍꯥꯏꯗꯤ ꯃꯥꯁꯦ ꯈꯪꯗꯕ ꯃꯤꯁꯦ ꯂꯩꯔꯝꯃꯣꯏ ꯍꯥꯏꯇꯥꯔꯦ ꯈꯔꯗꯤꯗꯀꯣ ꯑꯗꯨꯒ ꯍꯥꯏꯕꯗꯤ ꯍꯥꯏꯗꯤ ꯌꯥꯔꯛꯏꯕ ꯅꯨꯄꯤꯁꯨ ꯉꯛꯏ ꯇꯧꯔꯤꯕ ꯅꯨꯄꯥꯁꯨ ꯉꯛꯏ
ꯎꯝ ꯍꯝ
ꯀꯩ ꯍꯥꯏꯅꯤ ꯀꯔꯝꯕ ꯋꯥꯈꯜꯂꯣꯟꯅꯣ ꯍꯥꯏ ꯈꯪꯅꯤꯡꯉꯦꯕ
ꯑꯗꯨꯅꯤꯅꯦ
ꯅꯨꯄꯥ ꯍꯥꯏ ꯅꯨꯄꯥ ꯅꯨꯄꯥꯅ ꯌꯥꯗ꯭ꯔꯒꯗꯤ ꯅꯨꯄꯤꯗꯨꯅ ꯍꯦꯛꯇ ꯐꯣꯔꯁꯇ ꯇꯧꯒꯗꯕ ꯅꯠꯇꯦ ꯅꯨꯄꯤꯗꯨꯅ ꯌꯥꯗ꯭ꯔꯒꯗꯤ ꯅꯨꯄꯥꯗꯨꯅ ꯐꯣꯔꯁꯇ ꯇꯧꯒꯗꯕ ꯅꯠꯇꯦ
ꯎꯝ ꯎꯝ
ꯑꯣ ꯌꯥꯅꯔꯤꯁꯦ ꯀꯃꯥꯏꯅ ꯌꯥꯅꯔꯤꯅꯣ ꯃꯔꯝꯗꯤ ꯃꯤꯒꯤ ꯏꯃꯨꯡ ꯑꯃ ꯐꯦꯃꯤꯂꯤ ꯑꯃ ꯄꯥꯜꯂꯒ ꯂꯩꯔꯤꯅꯤ ꯑꯗꯨꯗ ꯍꯥꯏꯗꯤ ꯃꯤ ꯑꯃꯒꯤ ꯏꯃꯨꯡꯗꯣ ꯊꯨꯒꯥꯏꯌꯦ ꯅꯠꯇ꯭ꯔꯣ
ꯑꯍꯣꯏꯅꯦ
ꯅꯨꯄꯤꯗꯨꯁꯨ ꯃꯤꯒꯤ ꯏꯃꯨꯡ ꯑꯃ ꯊꯨꯒꯥꯏꯔꯦ ꯅꯨꯄꯥꯗꯨꯁꯨ ꯃꯤꯒꯤ ꯏꯃꯨꯡ ꯑꯃ ꯊꯨꯒꯥꯏꯔꯦ
ꯎꯝ
ꯈꯜꯂꯨꯔꯤꯕ ꯋꯥꯈꯟꯗꯨꯁꯨ ꯃꯥ ꯌꯥꯝ ꯇꯥꯜꯂꯦ ꯅꯨꯄꯥꯁꯨ ꯅꯨꯄꯤꯁꯨ
ꯑꯣꯏꯅꯅꯦ
ꯍꯥꯏꯕꯗꯤ ꯀꯔꯤ ꯍꯥꯏꯁꯤꯔꯥ ꯅꯨꯡꯉꯥꯏꯅꯤꯡꯕꯒꯤꯅꯤꯅꯦ ꯄꯩꯁꯥ ꯄꯥꯏꯈꯠꯂꯛꯑꯀꯥꯟꯗ
ꯄꯩꯁꯥ ꯃꯥꯅ ꯄꯥꯏꯗꯅ ꯀꯌꯥꯝ ꯄꯥꯏꯗꯣꯔꯤ ꯄꯩꯁꯥ
ꯎꯝ
ꯀꯌꯥꯝ ꯄꯥꯏꯗꯣꯏ ꯍꯣꯏ ꯈꯨꯠꯇ ꯃꯉꯥ ꯇꯔꯥ ꯄꯥꯏꯖꯔꯝꯕꯅ ꯃꯈꯜ ꯑꯃ ꯑꯣꯏꯔꯁꯨ ꯌꯥꯝꯅ ꯍꯥꯏꯗꯤ ꯄꯥꯏꯕ ꯑꯗꯨꯗꯤ ꯑꯣꯏꯔꯣꯏ ꯍꯥꯏꯕ
ꯎꯝ ꯎꯝ
ꯑꯩ ꯑꯩꯈꯣꯏꯅ ꯎꯔꯤꯕ ꯀꯟꯗꯤꯁꯟꯗꯨꯅꯗꯤ ꯎ ꯍꯥꯏꯗꯤ ꯑꯗꯨꯛ ꯌꯧꯅ ꯄꯥꯏꯕꯒꯤ ꯀꯦꯄꯥꯗꯨꯗꯤ ꯂꯩꯇꯦꯕ
ꯎꯝ ꯈꯪꯗꯦ ꯉꯧꯁꯤꯟꯅꯕ ꯍꯥꯏꯕꯗꯨꯅꯤ ꯑꯗꯨꯗꯤ ꯎ
ꯑꯗꯨꯅꯦ ꯅꯨꯄꯥꯁꯦ ꯊꯥꯖꯕ ꯌꯥꯗ꯭ꯔꯦꯀꯣ
ꯑꯗꯨꯝ ꯍꯣꯏ ꯃꯥꯗꯨꯁꯨ ꯑꯇꯩꯁꯨ ꯑꯗꯨꯝ ꯇꯧꯋꯦ ꯑꯗꯨ ꯃꯁꯤꯗꯒꯤ ꯑꯍꯦꯟ ꯑꯍꯦꯟꯕ ꯑꯗꯨꯝ ꯇꯧꯕꯁꯨ ꯂꯩꯌꯦ ꯑꯗꯨ ꯃꯥꯗꯤ ꯃꯤꯅ ꯈꯪꯕꯅꯤꯅꯀꯣ
ꯍꯣꯏ ꯍꯣꯏ ꯈꯪꯗꯕ ꯃꯤꯅ ꯇꯧꯕꯗꯣ ꯍꯥꯏꯗꯤ ꯈꯤꯇꯪ ꯍꯥꯏꯗꯤ ꯂꯣꯠꯂꯝꯃꯦ ꯑꯣꯔ ꯈꯪꯉꯛꯑꯦ ꯍꯥꯏꯅꯔꯁꯨ ꯌꯥꯏꯑꯕ ꯂꯣꯠꯂꯝꯃꯒ ꯈꯪꯅꯔꯝꯃꯦ ꯀꯥꯏꯅ ꯅꯨꯄꯤ ꯊꯤꯗꯦ ꯀꯥꯏꯅꯀꯣ ꯈꯪꯅꯔꯝꯃꯦ ꯍꯥꯏꯔꯗꯤ ꯌꯥꯏꯑꯕ ꯃꯥꯁꯦ ꯈꯪꯅꯔꯤꯕ ꯑꯣꯏꯕꯅꯤꯅ
ꯎꯝ ꯎꯝ
ꯑꯗꯨꯅꯤꯗ ꯍꯥꯏꯕꯁꯦ
ꯎꯝ
ꯅꯨꯄꯥꯁꯦ ꯊꯥꯖꯕ ꯌꯥꯗ꯭ꯔꯦ ꯅꯨꯄꯤꯁꯨꯅꯦꯗꯤ ꯅꯨꯄꯤꯁꯨ ꯎꯄꯥꯈꯛꯇ ꯅꯠꯇꯦ
ꯅꯨꯄꯥꯅ ꯍꯦꯜꯂꯤ ꯑꯩꯈꯣꯏꯗꯤ
ꯅꯨꯄꯤꯅ ꯅꯨꯄꯥꯕꯨ ꯃꯤꯔꯥꯏꯕꯤꯔꯝꯃꯗꯤ ꯑꯩꯈꯣꯏꯅ ꯅꯨꯄꯤꯗ ꯑꯃꯨꯛ ꯊ ꯄꯅꯥꯅꯤ
ꯅꯨꯄꯥꯗ ꯑꯃꯨꯛ ꯇꯧꯔꯤ ꯅꯨꯄꯥꯗ ꯑꯃꯨꯛ ꯆꯞ ꯃꯥꯟꯅꯔꯦꯗ
ꯑ ꯂꯣ ꯂꯝꯃ ꯤ ꯇꯧꯋꯦ ꯑꯗꯨꯝ ꯑꯅꯝꯕꯅ ꯅꯨꯄꯥ ꯈꯛꯇꯗꯤ ꯂꯩꯇꯦ ꯅꯨꯄꯤ ꯈꯛꯇꯁꯨ ꯂꯩꯇꯦꯕꯀꯣ
ꯎꯝ ꯎꯝ
ꯅꯨꯄꯥꯗꯤ ꯌꯥꯝ ꯊꯨꯅ ꯆꯦꯟꯖ ꯇꯧꯕꯁꯤꯦ ꯉꯝꯃꯦꯕ ꯑꯩꯒꯤ ꯃꯣꯠꯇꯀꯣ ꯗꯥꯛ ꯂꯥꯡꯅ ꯑꯣꯟꯊꯣꯛꯈꯤꯕ ꯉꯝꯃꯦꯕ ꯑꯗꯒꯤꯗꯤ ꯅꯨꯄꯤꯁꯤꯗꯤ ꯍꯥꯏꯗꯤ ꯉꯝꯗꯦꯕ ꯅꯨꯄꯤꯁꯦ ꯑꯦꯅꯤ ꯀꯩꯅꯣꯝꯇ ꯗꯁꯥꯗꯤ ꯃꯉꯣꯟ ꯑꯗꯨꯝ ꯇꯥꯍꯧꯋꯦꯕ ꯅꯨꯄꯤꯗꯀꯣ
ꯎꯝ
ꯑꯗꯨꯅꯤꯗ ꯍꯥꯏꯗꯤ ꯅꯨꯄꯥꯗꯤ ꯑꯗꯨꯝ ꯅꯨꯄꯥꯅꯤ ꯍꯥꯏꯕ ꯌꯥꯏ ꯅꯨꯄꯥꯗꯤ ꯅꯨꯄꯥꯅꯤ ꯍꯥꯏꯕ
ꯎꯝ
ꯈꯟ꯭ꯔꯦꯒꯇ꯭ꯔꯦ
ꯑꯦꯇꯗ꯭ꯔꯦ
ꯃꯗꯦ ꯑꯩ ꯊꯕꯒꯤ ꯅꯠꯇꯦ
ꯅꯪꯗꯤ ꯁꯨꯃꯥꯏꯅ ꯇꯧꯒꯗ꯭ꯔꯣ ꯑꯗꯨꯒꯨꯝꯕ ꯊꯕꯛꯇꯣ
ꯑꯁ ꯀꯩꯅꯣꯗ ꯑꯣꯟꯊꯣꯛ ꯑꯣꯟꯊꯣꯛ ꯇꯥꯕꯗ ꯑꯃꯗꯤ ꯈꯥꯡꯕꯗ ꯋꯥꯔꯕ ꯃꯌꯥꯝ ꯃꯣꯏ ꯑꯅꯤ ꯍꯧꯖꯤꯛ ꯃꯤ ꯃꯃꯥꯡꯗ ꯊꯣꯛꯄ ꯉꯝꯃꯝꯈꯤꯗ꯭ꯔꯥ
ꯎꯝ ꯑ ꯈꯪꯗꯦ ꯇꯣꯛꯑ ꯁꯤꯗ ꯑꯗꯨꯒꯨꯝꯕ ꯋꯥꯔꯤ ꯑꯗꯨꯝ
ꯁꯥꯅꯤꯡꯗ꯭ꯔꯦ
ꯀꯩ ꯀꯌꯥ ꯑꯦꯁ ꯅꯨꯄꯥ ꯄꯜꯂꯛꯄꯒꯤ ꯃꯥꯔꯤꯗ
ꯎꯝ ꯑꯐ ꯑꯐꯥꯕ ꯋꯥꯔꯤ ꯁꯥꯁꯤꯦ
ꯁꯤꯁꯨ ꯐꯔꯤꯅꯦ ꯇꯧꯔꯛꯇꯅꯕ ꯑꯣꯔ ꯁꯤꯒꯤ ꯅꯣꯂꯦꯖ ꯑꯃ ꯂꯩꯁꯜꯍꯧꯔꯤꯁꯦ ꯌꯥꯝ ꯅ ꯐꯠꯇ꯭ꯔꯣ
ꯎꯝ ꯐꯩꯌꯦ ꯑꯗꯨꯕꯨꯗꯤ ꯑꯗꯨꯅꯅꯤꯅꯦ ꯈꯪꯗꯦ
ꯃꯤ ꯃꯆꯥꯥꯁꯨ ꯁꯨꯃꯥꯏꯅ ꯇꯧꯕꯗ ꯐꯠꯇꯦ ꯍꯥꯏꯕꯁꯦ ꯃꯥ ꯃꯁꯥꯅ ꯈꯪꯉꯝꯒꯅꯤ ꯈꯪ ꯈꯪꯅ ꯇꯧꯔꯤꯅꯦ ꯈꯪ ꯈꯪꯅ ꯇꯧꯕꯗ ꯌꯥꯕ ꯍꯥꯏꯕ ꯂꯩ ꯌꯥꯗꯕ ꯑꯃ ꯍꯥꯏꯕ ꯑꯃꯝ ꯂꯩ ꯑꯦꯅꯤ ꯁꯤꯁꯦ ꯍꯥꯏꯔꯁꯨ ꯌꯥꯏ ꯍꯥꯏꯗꯤ ꯖꯁ ꯑꯩꯈꯣꯏꯁꯦ ꯔꯤꯂꯤꯖꯟ ꯃꯥꯟꯅꯗꯦ ꯔꯤꯂꯤꯖꯟ ꯃꯥꯟꯅꯗꯕꯖꯦ ꯑꯣꯟꯅꯤ ꯂꯩꯗꯅ ꯈꯪꯅꯕ ꯀꯥꯟꯗ ꯈꯤꯇꯪꯗ ꯑꯣꯏꯔꯁꯨ ꯃꯥꯟꯅꯗꯦ ꯍꯥꯏꯕ ꯑꯝ ꯈꯪꯉꯤꯗꯅ ꯑꯩꯈꯣꯏꯗ
ꯎꯝ
ꯔ ꯈꯪꯅꯕ ꯌꯥꯏ ꯌꯥꯗꯦ ꯍꯥꯏꯕꯗꯤ ꯂꯩꯇꯦꯗꯅ
ꯎꯝ
ꯍꯥꯏꯗꯤ ꯁꯤꯒꯨꯝꯕꯗ ꯇꯧꯕꯗꯨꯗꯤ ꯀꯩ ꯀꯥꯏꯗꯦꯕ
ꯎꯝ
ꯔꯤꯂꯤꯖꯟ ꯍꯥꯏꯗꯤ ꯂꯩꯗꯅ ꯁꯤꯁꯦ ꯀꯩꯅꯣꯝꯗꯗꯤ ꯍꯥꯏꯗꯤ ꯌꯥꯗꯕ ꯑꯃꯗꯤ ꯑꯗꯨꯝ ꯂꯩꯅꯦ ꯑꯗꯨꯏꯇꯥꯔꯁꯨ ꯁꯤꯗꯗꯤ ꯑꯀꯥꯏꯕꯗꯤ ꯂꯩꯇꯦꯗꯅ ꯍꯥꯏꯗꯤ ꯃꯤ ꯑꯃꯒꯤ ꯒꯤ ꯄꯨꯟꯁꯤ ꯃꯥꯡꯍꯟꯕ ꯅꯠꯇꯦ ꯃꯤ ꯑꯃꯒꯤ ꯀꯩꯅꯣ ꯏꯃꯨꯡ ꯊꯨꯒꯥꯏꯕ ꯅꯠꯇꯦ ꯀꯩꯝꯇ ꯃꯤꯉꯣꯟꯗ ꯑꯋꯥꯕ ꯄꯤꯕ ꯑꯝꯇ ꯅꯠꯇꯦꯕ ꯁꯤ ꯄꯣꯠꯁꯤꯗꯅꯦ ꯁꯤꯗꯤ ꯌꯥꯗꯦ ꯍꯥꯏꯔꯒꯁꯨ ꯁꯤꯗꯤ ꯇꯧꯕꯗ ꯑꯗꯨꯝ ꯀꯝ ꯀꯩꯝ ꯀꯥꯏꯗꯦ ꯍꯥꯏꯇꯥꯔꯦ ꯑꯩ ꯋꯥꯈꯜ
ꯎꯝ ꯅꯪꯁꯦ ꯋꯥꯔꯤ ꯐꯖꯅ ꯁꯥꯕ ꯍꯩ ꯌꯥꯝ ꯋꯥꯈꯜꯂꯣꯟ ꯌꯥꯝ ꯃꯤꯠ ꯆꯤꯌꯣꯔ ꯑꯣꯏꯔꯦ ꯅꯪ ꯑꯗꯨꯝ ꯇꯥꯕ ꯀꯥꯟꯗ
ꯍꯥꯏ ꯋꯥꯔꯤ ꯇꯅꯦ ꯋꯥꯔꯤ ꯍꯥꯏꯗꯤ ꯅꯣꯂꯦꯖꯇꯣ ꯍꯥꯏꯗꯤ ꯀꯩꯅꯣꯗ ꯀꯩ ꯍꯥꯏꯅꯤ ꯃꯣꯇꯤꯚꯦꯁꯟꯒꯨꯝꯕꯀꯣ ꯑꯗꯨꯒꯨꯝꯕ ꯈꯔ ꯇꯥꯏꯑꯕ ꯑꯩꯁꯦ ꯍꯟꯗꯛꯁꯨ ꯇꯥꯏ ꯁꯍꯤꯇ꯭ꯔ ꯈꯔ ꯋꯥꯡꯕ ꯋꯥꯍꯩ ꯋꯥꯔꯤꯒ ꯇꯥꯏꯌꯦꯕꯀꯣ
ꯑꯣ
ꯑꯗꯨꯗ ꯈꯪꯕꯅꯦ ꯑꯩꯁꯦ
ꯍꯈꯣꯏꯅꯦ ꯑꯗꯨꯝ ꯐꯣꯟ ꯌꯦꯡꯕꯁꯦ ꯐꯣꯟ ꯌꯦꯡꯕꯁꯦ ꯁꯦ ꯑꯗꯨꯝ ꯅꯣꯂꯦꯖ ꯂꯥꯛꯑꯦꯕꯀꯣ
ꯍꯣꯏ ꯀꯥꯟꯅꯕ ꯂꯩ ꯀꯥꯟꯅꯗꯕ ꯂꯩ ꯀꯥꯟꯅꯗꯕꯗ ꯍꯥꯏꯗꯤ ꯌꯦꯡ ꯍꯣꯏ ꯑꯩꯁꯨ ꯀꯥꯟꯅꯗꯕꯗꯤ ꯌꯦꯡꯉꯦ ꯐꯤꯂꯝꯁꯦ ꯑꯗꯨꯝ ꯋꯥꯔꯤꯒ ꯇꯥꯏꯁꯦ ꯀꯩꯁꯨ ꯌꯥꯝꯅ ꯑꯩꯉꯣꯟꯗ ꯀꯩꯅꯣ ꯂꯩꯕ ꯅꯠꯇꯦ ꯏꯁꯇꯣꯔꯤ ꯍꯥꯏꯗꯤ ꯂꯞ ꯏꯁꯇꯣꯔꯤꯒꯨꯝꯕ ꯇꯥꯕꯁꯦ ꯑꯩꯗꯤ ꯐꯤꯂꯝꯗꯩ ꯑꯣꯏꯔꯁꯨ ꯑꯦꯛꯁꯄ꯭ꯂꯦꯅꯦꯁꯟꯗ ꯀ꯭ꯔꯥꯏꯝꯒꯨꯝꯕꯒꯤꯗꯤ ꯌꯥꯝ ꯇꯥꯛꯑꯦꯕ ꯀ꯭ꯔꯥꯏꯝꯒ ꯁꯨꯝ ꯇꯥꯕꯁꯦ ꯏꯁꯥ ꯏꯇꯣꯝꯇ ꯀꯤꯕꯒ ꯐꯥꯎꯔꯛꯆꯅꯤ ꯃꯤꯒꯩꯁꯦ ꯎ ꯎꯕꯗꯅꯦ ꯍꯦꯛꯇ ꯈꯪꯗꯦ ꯑꯗꯨꯝꯨꯡꯃ ꯃꯥꯟꯗꯕ ꯃꯤꯅ ꯍꯦꯛꯇ ꯑꯣꯏꯔꯝꯕꯗꯣ ꯊꯕꯛꯁꯦ ꯇꯧꯕ ꯀꯥꯟꯗ ꯑꯗꯨꯒꯤ ꯀꯤ ꯍꯥꯏꯇꯥꯔꯦ ꯑꯩꯁꯦ ꯃꯤꯒ ꯁꯤꯁ
ꯑꯗꯨ ꯃꯤ ꯃꯤ ꯑꯝꯇ ꯊꯥꯖꯕ ꯌꯥꯗ꯭ꯔꯦ ꯍꯥꯏꯕꯗꯣ
ꯑꯥ ꯍꯥꯏꯗꯤ ꯊꯥꯖꯕ ꯌꯥꯗ꯭ꯔꯦ ꯍꯥꯏꯕꯃꯛꯇꯤ ꯅꯠ ꯠꯇꯦꯕꯀꯣ
ꯎꯝ
ꯪ ꯗꯦ ꯈꯔ ꯑꯩꯈꯣꯏꯅ ꯀꯃꯥꯏꯅ ꯍꯥꯏꯅꯤꯡꯉꯤꯅꯣ ꯀꯃꯥꯏꯅ ꯍꯥꯏꯗꯣꯏꯅꯣ ꯈꯪꯗ꯭ꯔꯅꯣ ꯌꯥꯝ ꯊꯨꯅ ꯍꯥꯏꯗꯤ ꯑꯩꯉꯣꯟꯗꯒꯤ ꯃꯥꯅ ꯍꯦꯟꯅ ꯐꯔꯦ ꯀꯥꯏꯅ ꯈꯟꯕꯁꯦ ꯐꯔꯦ ꯈꯤꯇꯪ ꯇ ꯑꯣꯏꯔꯁꯨ ꯀꯩꯅꯣꯝꯗꯤ ꯊꯝꯒꯗꯕꯅꯦ ꯍꯥꯏꯕꯒꯤ ꯅꯣꯂꯦꯖ ꯑꯃ ꯄꯤꯕꯒꯤ ꯇꯥꯏꯞꯇꯧꯋꯦꯕ
ꯎꯝ
ꯑꯗꯨꯕꯨ ꯍꯦꯛꯇ ꯊꯥꯖꯈ꯭ꯔꯗꯤ ꯌꯥꯗꯦꯗ ꯍꯦꯛꯇ ꯖꯣꯔꯣ ꯖꯣꯔꯣ ꯍꯦꯛꯇ ꯊꯥꯖꯔꯒ ꯍꯦꯛꯇ ꯈꯪꯗꯦ
ꯎꯝ
ꯈꯪꯉꯁꯨꯅꯦ ꯑꯗꯨꯝ ꯀꯩꯅꯣ ꯑꯣꯏꯕ ꯀꯌꯥ ꯈꯗꯅꯤ
ꯅꯪ ꯆꯍꯤ ꯀꯌꯥꯃꯨꯛꯒꯨꯝꯕꯗꯤ ꯁꯨꯔꯦ ꯅꯪ ꯐꯖꯅ ꯉꯥꯡꯉꯤꯍꯦ
ꯆꯁ ꯋꯥꯔꯤ ꯇꯥꯕꯅꯦ
ꯑꯥ
ꯐꯖꯅ ꯉꯥꯡꯉꯤ ꯑꯩꯔꯣ
ꯌꯥꯝ ꯃꯦꯆꯤꯌꯣꯔ ꯑꯣꯏꯔꯦ
ꯄ꯭ꯂꯁ ꯀꯥꯏ
ꯑꯣ ꯑꯗꯨꯗꯤꯅꯦ ꯑꯦ ꯑꯗꯨꯝ ꯌꯥꯝ ꯑꯍꯟꯗꯤ ꯅꯠꯇꯦꯅ
ꯑ ꯑꯩꯅ ꯁꯇꯣꯔꯤ ꯑꯗꯨꯝ ꯇꯥꯕꯗꯨ ꯑꯗꯨꯝ ꯍꯥꯏꯕꯅꯤꯗ ꯌꯥꯝꯅ ꯀꯩꯅꯣ ꯑꯩꯒꯤ ꯑꯣꯏꯕ ꯑꯣꯟ ꯋꯥꯔꯗ ꯍꯥꯏꯗꯤ ꯑꯩꯒꯤ ꯑꯣꯏꯕ ꯅꯣꯂꯦꯖꯇꯒ ꯌꯥꯝ ꯍꯥꯏꯕ ꯅꯠꯇꯦ
ꯎꯝ ꯅꯪꯅ ꯎꯕ ꯅꯪꯅ ꯇꯥꯕ
ꯍꯣꯏ
ꯑ
ꯑꯗꯨꯒ ꯑꯩꯒꯤ ꯑꯣꯏꯅ ꯌꯥꯅꯤꯡꯗꯕ ꯄꯣꯠꯇꯣ ꯍꯥꯏꯕꯅꯦꯕ
ꯎꯝ ꯅꯪ ꯍꯣꯁꯇꯦꯜ ꯂꯩꯕꯗꯨꯅꯤꯀꯣ
ꯂꯩꯥꯏꯇꯦ ꯍꯥꯏꯗꯤ
ꯑꯦ ꯑꯃ ꯑꯣꯏꯔꯝꯃꯤꯅꯦ ꯑꯩ
ꯑꯦꯁ ꯃꯤ ꯌꯥꯝ ꯂꯩꯅꯦ ꯅꯪꯗꯤ
ꯑꯗꯨꯝ ꯍꯣꯏ ꯁꯤ ꯑꯗꯨꯝ ꯇꯧꯕ ꯀꯥꯟꯗ ꯑꯗꯨꯝ ꯇꯧꯕꯗ ꯑꯗꯨꯝ ꯊꯦꯡꯅꯕ ꯈꯔ
ꯀꯟꯐ꯭ꯌꯨꯁ ꯀ ꯆꯠꯄ
ꯎꯝ ꯍꯥꯏꯕꯗꯤ ꯆꯤꯡꯒꯨꯝꯕ ꯁꯦꯞ ꯇꯧꯗꯕꯅꯤꯅ ꯑꯩꯗꯤ ꯑꯗꯨꯝ ꯑꯗꯨꯝ ꯁꯪꯕ ꯃꯤꯗꯣ ꯑꯗꯨꯝ ꯇꯧꯕꯅꯤꯅꯀꯣ
ꯑ
ꯀꯟꯐ꯭ꯌꯨ ꯆꯠꯄ
ꯆꯠꯄꯤꯒꯅꯨ ꯆꯠꯄꯤꯒꯅꯨ ꯀꯟꯐ ꯆꯠꯄꯤꯒꯅꯨ
ꯍꯣꯁꯇꯦꯜꯗ ꯂꯩꯕ ꯃꯤ ꯑꯃꯁꯨ ꯊꯦꯡꯅꯕ ꯑꯩꯅ ꯎ ꯅꯣꯏꯒꯨꯝꯕ
ꯅꯪꯗꯤ ꯑ ꯍ ꯂꯩꯀꯣ
ꯌꯥꯝ ꯑꯍꯟꯗꯤ ꯅꯠꯇꯦ
ꯌꯥꯝꯕꯉꯥꯡꯁꯨ ꯅꯠꯇꯦ
ꯌꯥꯝ ꯑꯉꯥꯡꯁꯨ ꯅꯠꯇꯦ
ꯍꯩꯒꯦꯇꯥꯔꯦ ꯍꯒꯦ
ꯅꯪꯒꯤ ꯂꯦꯡꯒꯥꯁ ꯑꯣꯏꯔꯕꯝꯅꯤꯗ ꯑꯩꯁꯨ ꯅꯪꯒꯤꯗꯤ ꯅꯪ ꯅꯪꯉꯣꯟꯗꯒꯤ ꯈꯔ ꯍꯂꯝꯍꯜꯂꯝ ꯍꯦꯜꯂꯝꯂꯁꯨ ꯌꯥꯏ ꯆꯍꯤ ꯎꯝ
ꯍꯜꯂꯝꯒꯅꯤ ꯍꯜꯂꯝꯒꯅꯤ ꯍꯦꯜꯂꯝꯒꯅꯤ
ꯎꯝ ꯑꯗꯨꯕꯨ ꯉꯥꯡꯕꯗꯤ ꯀꯌꯥ ꯍꯩꯗꯕ ꯅꯪꯒꯨꯝꯅ
ꯒ ꯍꯥꯏ ꯋꯥꯅꯦ ꯑꯩ ꯉꯥꯡꯗ꯭ꯔꯦ ꯑꯩ ꯉꯥꯡꯗ꯭ꯔꯦ ꯑꯩ ꯉꯥꯡꯗ꯭ꯔꯦ
ꯎꯝ ꯑꯗꯨꯝ ꯋꯥꯈꯜ ꯌꯥꯝ ꯇꯥꯏꯌꯦꯕ ꯑꯩꯗꯤ ꯅꯪꯒꯨꯝꯅ ꯁꯨꯃꯥꯏꯅ ꯋꯥꯈꯜ ꯇꯥꯜꯂꯤꯕ ꯑꯩꯁꯦ
ꯆꯁ ꯑꯩ ꯇꯥꯕ ꯅꯠꯇꯦꯗ ꯑꯩ ꯀꯥꯏ ꯇꯥꯔꯤꯅꯣ ꯇꯥꯔꯒꯗꯤ ꯁꯨꯃꯥꯏ ꯂꯩꯔꯝꯃꯔꯣꯏ
ꯉꯥꯡꯕꯗ ꯑꯗꯨꯝ ꯑꯩꯅ ꯑꯗꯨꯝ ꯈꯪꯉꯦꯕ
ꯉꯥꯡꯂꯛꯄ ꯐꯖꯅ ꯑꯗꯨꯝ ꯑꯆꯨꯝꯕꯗꯣ ꯑꯗꯨꯝ ꯍꯥꯏꯔꯛꯄꯗꯣ ꯑꯗꯨꯝ ꯎ ꯌꯥꯝ ꯐꯖꯅ ꯉꯥꯡꯂꯛꯄ
ꯑꯁ
ꯇꯝꯅ ꯍꯥꯏꯕꯤꯒꯅꯨꯀꯣ
ꯇꯝꯅ ꯍꯥꯏꯄꯤꯒꯅꯨ
ꯎꯝ ꯅꯆꯤꯟ ꯏꯅꯥꯎ ꯀꯌꯥ ꯁꯨꯕꯅꯣ ꯅꯪꯒꯤ
ꯑꯩ ꯀꯩꯅꯣ
ꯎꯝ
ꯊꯔꯤ ꯑꯗꯦ ꯑꯗꯦ
ꯑꯍꯨꯝꯨꯝ ꯔꯣ
ꯍꯥꯏꯦ